ꯍꯂꯣ
ꯍꯜꯂꯣ
ꯍꯜꯂꯣ
ꯇꯥꯔꯦ ꯇꯥꯔꯦ ꯇꯥꯗꯔꯣ
ꯑꯣ ꯑꯩ ꯅꯦ ꯅꯦꯋꯥ ꯌꯥꯗꯕ
ꯎꯝ ꯎꯝ ꯑꯣ ꯌꯨꯝ ꯊꯣꯛꯂꯛꯅꯤꯗ ꯊꯣꯛꯂꯛꯑꯣ ꯑꯗꯨꯒ ꯕꯤꯚꯤꯁꯥꯟꯒꯤꯗꯨ ꯑꯗꯨꯝ ꯄꯤꯕꯅꯤꯄꯥ ꯂꯤꯁꯤꯡ ꯇꯔꯦꯠ ꯅꯤꯄꯥꯟꯒ ꯄꯤꯕꯅꯤꯅ ꯐꯤ ꯃꯣꯏ ꯊꯨꯞ ꯆꯨꯠ ꯊꯣꯛꯆꯤꯟꯟ ꯌꯥꯎꯕꯗꯣ
ꯑꯥ
ꯑꯗꯨꯒ ꯅꯨꯃꯤꯗꯥꯡ ꯇꯨꯝꯕꯩꯗꯗꯤ ꯂꯤꯁꯤꯡ ꯃꯣꯏ ꯁꯦꯀ꯭ꯨꯔꯤꯇꯤꯗ ꯂꯤꯁꯤꯡ ꯇꯔꯥꯉꯥ ꯁꯥꯏꯕꯅꯤ ꯀꯝꯄꯨꯇꯔ ꯄꯥꯏꯕꯗꯤ ꯐꯖꯅ ꯅꯨ ꯌꯥꯝ ꯁꯥꯕꯅꯤ ꯑꯗꯨ ꯅꯠꯇ꯭ꯔꯒꯅ
ꯅꯨꯃꯤꯗꯥꯡ ꯇꯨꯝꯕ ꯍꯥꯏꯁꯤ ꯅꯨꯃꯤꯗꯥꯡ ꯇꯨꯝꯕꯥ
ꯑꯂ‌ꯦꯛꯄꯥ
ꯇꯨꯝꯕꯅꯥ ꯃꯅ ꯀꯥꯏꯗ ꯇꯨꯃꯤꯅꯣ
ꯑꯗꯨ ꯇꯔꯦ ꯃꯃꯥꯡ ꯑꯩꯉꯣꯟꯗ ꯏꯔꯨꯝꯄꯥꯟꯗ ꯑꯃ ꯌꯣꯠ ꯁꯧꯕꯩ ꯍꯥꯏꯔꯝꯕꯅꯦꯕꯀꯣ
ꯑꯥ
ꯑꯗꯨꯗ ꯑꯗꯨꯝ ꯅꯣꯡꯃ ꯂꯨꯄꯥ ꯆꯥꯝꯃꯉꯥ ꯆꯥꯝꯃꯉꯥꯒꯤ ꯆꯥꯡꯗꯤ ꯁꯥꯕꯅꯤ ꯑꯗꯨꯗꯣ ꯐꯖꯅ ꯍꯩꯔꯗꯤ ꯅꯣꯡꯃꯩ ꯆꯥꯝꯃꯉꯥ ꯁꯥꯔꯁꯨ ꯑꯗꯨꯝ ꯂꯨꯄꯥ ꯂꯤꯁꯤꯡ ꯇꯔꯥꯃꯉꯥꯅꯤ ꯊꯥ ꯑꯃꯝꯗ ꯃꯦꯆꯗ ꯁꯧꯗꯣ
ꯑꯗꯨ ꯑꯃꯨꯛ ꯇꯝꯕꯗ꯭ꯔ
ꯍꯣꯏ ꯇꯝꯕ ꯑꯩ ꯀꯤ ꯈꯥꯀꯤ ꯋꯥꯅꯤꯅꯦ ꯌꯥꯝ ꯇꯝꯗꯣꯏꯅꯦ
ꯑꯣ
ꯏꯁꯩꯥꯒꯤꯗ ꯑꯗꯨꯝ ꯐꯧꯗꯤ ꯀꯧꯕꯅꯤꯅꯦ ꯃꯤ ꯇꯣꯏꯅꯥ ꯐꯔ ꯀꯥꯟꯗꯗꯤꯅꯣ ꯑꯗꯨ ꯅꯠꯇ꯭ꯔꯅ ꯈ꯭ꯋꯥꯏ ꯐꯕ ꯑꯃ ꯒꯥꯔꯤ ꯂꯩꯔꯗꯤ ꯗꯤꯂꯤꯚꯔꯤ ꯆꯠꯂꯣ
ꯍꯥꯥ
ꯒꯥꯔꯤ ꯃꯆꯥꯥꯗꯦꯗꯤꯗꯤꯚꯩ ꯆꯠꯄ
ꯅꯣꯡꯃꯩ ꯂꯨꯄꯥ ꯆꯥꯝꯃꯉꯥ ꯆꯥꯇ꯭ꯔꯨꯛ ꯍꯦꯟꯅ ꯂꯦꯝꯃꯅꯤꯥꯎ ꯒꯥꯔꯤ ꯂꯨꯄꯥ ꯂꯤꯁꯤꯡ ꯅꯤꯐꯨ ꯑꯗꯨ ꯑꯗꯨꯝ ꯂꯩ ꯂꯩꯔꯗꯤ ꯍꯥꯏꯔ ꯑꯩꯗꯤ ꯒꯥꯔꯤ ꯑꯃꯃꯝ ꯂꯩꯔꯗꯤ
ꯑꯩꯣꯏ ꯁꯦꯀꯦꯟ ꯍꯦꯟꯗ ꯑꯗꯨꯝ ꯊꯤꯔꯗꯤ ꯌꯥꯝ ꯀꯥ ꯍꯦꯟꯅ ꯐꯠꯇ꯭ꯔꯁꯨ ꯈꯔ ꯐꯔꯗꯤ ꯂꯨꯄꯥ ꯂꯤꯁꯤꯡ ꯌꯥꯡꯈꯩ ꯃꯉꯥꯒ ꯍꯥꯏꯔꯛꯀꯅꯤ ꯑꯗꯨ ꯅꯠꯇ꯭ꯔꯁꯨ ꯑꯗꯨꯝ ꯃꯥꯁꯔꯇ ꯐꯪꯉꯗꯤ ꯂꯤꯚꯔꯤ ꯆꯠꯄ ꯌꯥꯝ ꯀꯥꯟꯅꯩ ꯀꯩꯅꯣꯗꯗꯤ ꯀꯛꯆꯤꯡ ꯃꯅꯨꯡꯗꯕꯨꯗꯤ ꯄꯩꯁꯥ ꯂꯧꯅꯗ꯭ꯔꯦ ꯄꯂꯦꯅ ꯁꯣꯝꯗꯗꯤ ꯄꯣꯠꯂꯝ ꯊꯤꯕꯗꯞ ꯃꯣꯏ ꯀꯩꯅꯣꯅ ꯏ ꯀꯥꯔꯠꯀꯤ ꯑꯣꯏꯔꯁꯨ ꯂꯨꯄꯥ ꯀꯌꯥꯟ ꯄꯣꯠ ꯑꯃꯗ ꯂꯨꯄꯥ ꯀꯌꯥꯅꯣ ꯁꯥꯏꯕꯅ ꯃꯔꯤꯒ ꯃꯉꯥ ꯁꯥꯏꯕꯅꯤ ꯅꯣꯡꯃꯩ ꯑꯗꯨ ꯄꯣꯠꯇ ꯂꯨꯄꯥ ꯇꯔꯦꯠ ꯅꯤꯄꯥꯜꯗ ꯁꯥꯕ ꯂꯨꯄꯥ ꯀꯌꯥꯅꯣ ꯁꯥꯕꯅꯤ ꯀꯥꯎꯈꯔꯦ ꯑꯗꯨ ꯁꯥꯔꯅꯤ ꯊꯥꯎ ꯂꯤꯇꯔ ꯑꯃ ꯆꯠꯂꯗꯤ ꯑꯗꯨꯝ ꯄꯣꯠꯂꯝ ꯊꯤꯟꯕꯇꯥꯕ ꯃꯣꯏ ꯂꯩꯒꯤꯕ ꯃꯤꯗ ꯂꯨꯄꯥ ꯅꯤꯐꯨ ꯌꯥꯡꯈꯩ ꯑꯗꯨꯝ ꯂꯣꯏ ꯄꯤꯅꯕꯅꯦ ꯑꯗꯨꯅ ꯑꯗꯨꯝ ꯕ ꯁꯥꯎ ꯆꯇ꯭ꯔꯦꯠ ꯆꯅꯤꯄꯥꯟ ꯂꯦꯝꯃꯅꯤꯗ ꯅꯣꯡꯃꯗ
ꯆꯗꯨꯛꯆꯠ ꯌꯥꯢ ꯑꯗꯨꯒ ꯏ ꯀꯥꯔꯠꯀꯤ ꯀꯝꯄꯨꯇꯔ ꯄꯥꯏꯕꯒꯤꯁꯨ ꯑꯗꯨ ꯀꯧꯔꯛꯄ ꯌꯥꯎꯕꯅꯦꯕ ꯄꯣꯠ ꯌꯧꯔꯑꯀꯥꯟꯗ ꯀꯥꯞꯄꯒꯤ ꯑꯔꯇꯤ ꯗꯤꯁ ꯖꯣꯢ ꯗꯕ꯭ꯂꯤꯎ ꯄꯣꯂꯤꯁꯤꯟ ꯌꯥꯔꯦ ꯇꯔꯨꯛ ꯇꯔꯦꯠꯃꯨꯛ ꯁꯥꯕꯅꯦ ꯗꯨꯁꯨ ꯗꯨꯝ
ꯑꯗꯨ ꯑꯗꯨꯝ ꯇꯧꯅꯩ ꯍꯥ
ꯍꯣꯏ ꯃꯣꯏꯅ ꯍꯥꯏꯐꯦꯠ ꯇꯥꯛꯇꯣꯏꯅꯤ ꯇꯥꯛꯄ ꯍꯥꯢꯗꯤ ꯏꯁꯀꯦꯟ ꯇꯧꯔꯅꯤ ꯑꯗꯨꯒ ꯄꯣꯠꯁꯤ ꯆꯠꯈ꯭ꯔꯦ ꯇꯧꯔꯅꯤ ꯚꯥꯢ ꯑꯗꯩꯗꯤ ꯑꯗꯨ ꯑꯗꯨꯒ ꯊꯕꯛ ꯃꯦꯃꯥꯟ ꯇꯥꯗꯕꯩꯅꯦꯕ ꯃꯣꯏ ꯄꯣꯠ ꯌꯧꯔꯛꯄ ꯊꯥꯡꯅꯤꯡꯕꯗꯣ ꯑ ꯍꯞꯇ ꯄꯣꯠ ꯊꯤꯜꯂꯛꯄꯩ ꯊꯪꯖꯤꯟꯕ ꯗꯨꯒ ꯑꯗꯨꯝ ꯇꯥꯕꯁꯨ ꯌꯥꯎꯋꯤ ꯑꯗꯨꯝ ꯄꯨꯡ ꯇꯔꯥꯃꯥꯊꯣꯏ ꯚꯥꯔꯣ ꯇꯥꯕ ꯌꯥꯎꯋꯤꯕ ꯑꯗꯨꯁꯨ ꯌꯥꯝꯗꯤ ꯀꯥꯟꯅꯕ
ꯄꯥꯠꯃꯤ ꯍꯩ ꯃꯍꯤ ꯂꯩꯇ꯭ꯔꯝꯅꯤꯅ
ꯃꯤꯒꯤ ꯍꯥꯟꯅ ꯇꯧꯕ ꯂꯩꯔꯗꯤ ꯕꯤꯥꯁꯥꯒꯤ ꯍꯪꯕ ꯑꯗꯨꯒ ꯍꯥꯄꯟꯕ ꯕꯤꯁꯥꯅ ꯑꯗꯨꯝ ꯐꯩ ꯑꯗ ꯇꯧꯕꯩ
ꯄꯨꯡ ꯀꯌꯥ ꯇꯧꯒꯦ ꯕꯤꯁꯥꯒꯤꯗꯨꯕꯨ ꯋꯥꯀꯤꯡ ꯑꯋꯔꯁ ꯂꯣ
ꯋꯣꯔꯀꯤꯡ ꯑꯋꯥꯔ ꯍꯥꯏꯕ ꯑꯩ ꯍꯥꯏꯗꯤ ꯅꯨꯄꯤ ꯇꯨꯄꯩ ꯇꯧꯔꯗꯤ ꯑꯌꯨꯛ ꯄꯨꯡ ꯀ꯭ꯌꯥ ꯇꯔꯦꯠ ꯃꯈꯥꯏꯃꯨꯛꯇꯩ ꯍꯥꯡꯕꯅꯤ ꯑꯌꯨꯛ ꯄꯨꯡ ꯇꯔꯦꯠ ꯃꯈꯥꯏ ꯇꯔꯦꯠꯇꯩ ꯍꯥꯡꯉꯦ ꯈꯜꯑꯣ ꯑꯗꯨ ꯄꯨꯡ ꯅꯨꯃꯤꯗꯥꯡꯒꯤ ꯄꯨꯡ ꯇꯔꯦꯠ ꯅꯤꯄꯥꯜꯗ ꯂꯣꯟꯕꯅꯤ ꯇꯔꯦꯠꯃꯨꯛꯇ ꯂꯣꯟꯕꯅꯤꯗ
ꯃꯔꯛꯇ ꯕ꯭ꯔꯦꯛꯀꯤꯡ ꯄꯤꯗꯔ꯭ꯣ ꯁꯣꯟꯗꯁꯨ ꯇꯧꯋꯤꯅꯦ ꯑꯗꯨꯝꯕ ꯃꯣꯜꯒꯤ ꯊꯕꯛꯇꯣ ꯌꯥꯝꯅ ꯋꯥꯕꯅꯦ
ꯋꯥꯗꯤ ꯋꯥꯕꯅꯦ ꯃꯣꯜꯒꯤ ꯐꯤ ꯊꯨꯇꯣꯛ ꯊꯨꯆꯤꯟ ꯃꯣꯏꯗꯤ ꯀꯁꯇꯃꯔ ꯃꯌꯥꯝꯅ ꯆꯈꯥꯢ ꯃꯌꯥꯝꯗꯣ ꯄꯨꯂꯞ ꯊꯨꯞꯁꯤꯜꯂꯦ ꯄꯨꯂꯞ ꯆꯠꯈ꯭ꯔꯅꯤ ꯊꯦꯡꯗꯤ ꯊꯦꯡꯗꯣꯢꯅꯦꯕ ꯗꯨꯀꯥꯟ ꯄꯨꯡ ꯃꯔꯤꯅꯤ ꯃꯣꯜ ꯑꯆꯧꯕꯅꯤꯅ ꯍꯧꯖꯤꯛꯅꯤ ꯄꯨꯡ ꯀꯩꯅꯣꯗ ꯂꯣꯜꯂꯝꯅꯤ ꯇꯔꯨꯛꯇ ꯂꯣꯜꯂꯦ ꯈꯜꯂꯣ ꯂꯣꯏꯖꯤꯟꯕ ꯀꯩ ꯑꯗꯨꯝ ꯌꯨꯝ ꯍꯜꯂꯛ ꯑꯥ ꯄꯨꯡ ꯇꯔꯦꯠ ꯅꯤꯄꯥꯟ ꯇꯥꯕꯩ ꯑꯗꯨꯒ ꯃꯆꯥ ꯃꯁꯨ ꯑꯣꯏꯗꯤ ꯗꯨꯝ ꯁꯦꯠꯆꯟꯂꯤ ꯗꯨꯝ ꯌꯥꯏ ꯑꯆꯧꯕꯅꯤꯅ
ꯍꯁ ꯀꯅꯝꯁꯨ ꯇꯧ ꯌꯨꯝꯗꯩ ꯊꯣꯛꯂꯛꯇꯗꯤ ꯌꯥꯔꯣꯢ
ꯎꯝ
ꯁꯥ ꯂꯥ
ꯌꯥꯏ ꯀꯩꯅꯣꯑ ꯄꯩꯁꯥꯅꯤ ꯊꯣꯔꯄꯩꯁꯥ ꯄꯥꯏꯗꯦꯗ ꯐꯖꯅ ꯂꯩ ꯑꯗꯨ ꯅꯠꯇꯦꯍꯦ ꯑꯩ ꯍꯥꯢꯗꯣ ꯌꯣꯠꯀꯨꯝꯕ ꯁꯧꯍꯩꯔꯗꯤ ꯌꯥꯝ ꯊꯤꯅ ꯀꯥꯟꯅꯔꯅꯤ ꯅꯪ ꯑꯣꯢꯗ꯭ꯔ ꯍꯠ
ꯑꯥ
ꯄꯣꯠ ꯁꯧꯕꯩ ꯍꯥꯏꯕꯅꯦ ꯑꯩꯅ
ꯎꯝ
ꯑꯗꯨꯗꯤ ꯀꯩꯁꯨꯌꯥꯝ ꯇꯥꯗꯦ ꯍꯥꯢꯕ
ꯎꯗꯪ ꯁꯪꯕꯁꯨ ꯇꯥꯕꯅꯤ ꯐꯔꯗ꯭ꯔꯣ ꯃꯤ ꯄꯥꯔꯇꯤ ꯆꯥꯒ꯭ꯔꯗꯤ ꯌꯨꯝ ꯑꯝ ꯁꯪꯕꯗ ꯑꯗꯨꯝ ꯃꯤ ꯑꯃꯅ ꯂꯨꯄꯥ ꯂꯤꯁꯤꯡ ꯑꯁ ꯑꯁ ꯐꯅ꯭ꯌꯥꯝ ꯐꯅ꯭ꯌꯥꯝ ꯌꯦꯟꯅꯕꯅꯤꯗ ꯃꯗꯨ
ꯔꯪ ꯁꯪꯕ ꯆꯠꯇ꯭ꯔꯁꯨ ꯌꯥꯢ ꯀꯩꯁꯨ ꯀꯥꯢꯗꯦ ꯄꯥꯟ ꯃꯈꯥꯏ ꯇꯩꯩꯅ ꯇꯔꯥꯃꯛ ꯈꯥꯏ ꯀꯣꯆꯤꯡ ꯌꯧꯔꯀꯥꯟꯗ ꯇꯔꯥꯃꯊꯣꯏ ꯇꯥꯔꯦ ꯁꯔꯕꯥꯕꯣꯅꯤ ꯀꯣꯆꯤꯡꯒꯤꯗꯤ
ꯅꯨꯄꯤ ꯌꯥꯎꯗꯕ꯭ꯔꯣ
ꯌꯥꯎꯋꯦ ꯑꯩꯈꯣꯏꯗꯤ ꯅꯨꯄꯤ ꯌꯥꯝ ꯌꯥꯎꯗꯦ ꯑꯇꯣꯞꯄ ꯔꯣꯝ ꯕꯦꯡꯀꯤꯡꯒꯤ ꯇꯧꯕꯗ ꯌꯥꯎꯔꯤꯖꯦ ꯔꯦꯜꯋꯦꯒꯤ ꯑꯗꯨꯗꯩ ꯐꯖꯅ ꯌꯥꯎꯋꯦ ꯅꯨꯄꯤ ꯑꯗꯣ ꯑꯦꯝꯇꯤꯑꯦꯁꯀꯤ ꯀꯥꯡꯒꯨ ꯑꯝꯒꯗꯤ ꯅꯨꯄꯤ ꯐꯖ ꯌꯥꯎꯋꯦ
ꯍꯩ ꯑꯁ ꯀꯔꯤ ꯀꯔꯤꯅꯣ ꯇꯥꯛꯢꯗꯨꯕꯣ ꯃꯦꯠꯁ ꯀꯨꯝꯕꯔꯣ
ꯃꯦꯁꯀ ꯏꯪꯂꯤꯁꯀ ꯔꯤꯖꯅꯤꯡꯒ ꯑꯗꯨꯒ ꯖꯦꯅꯔꯦꯜ ꯅꯣꯂꯦꯁꯀ ꯑꯦꯋꯥꯔꯅꯦꯁ ꯀꯩꯅꯣ ꯑꯗꯨꯝ ꯄꯣꯂꯤꯇꯤ ꯌꯥꯎꯔꯦ ꯑꯗꯩꯗꯤ ꯍꯤꯁꯇ꯭ꯔꯤ ꯇꯥꯛꯂꯛꯑꯅꯤ ꯑꯗꯨꯝꯕ ꯑꯗꯨꯒ ꯑꯇꯩꯗꯤ ꯅꯥꯏꯟ ꯇꯦꯟꯒꯤ ꯉꯥꯛꯇꯅꯤꯗ ꯁꯣꯔ꯭ꯠꯀꯠ ꯇꯥꯛꯄꯩ ꯋꯥꯅꯤꯗ
ꯑꯥ
ꯇꯨꯗꯤ ꯅꯪꯗꯝꯅꯤꯅ
ꯀꯩꯅ
ꯇꯦꯟꯅ ꯍꯣꯠꯄ ꯍꯥꯏꯗꯤ ꯑꯟꯁꯔ ꯄꯤꯊꯣꯛꯂꯛꯑꯝꯅꯤꯅ ꯄꯤꯊꯣꯛꯢꯕ ꯑꯟꯁꯔꯗꯣ ꯌꯦꯡꯉꯒ ꯇꯦꯟꯅ ꯍꯣꯠꯄꯅꯤ
ꯎꯝ
ꯏꯁꯀꯥꯏ ꯀꯣꯆꯤꯡꯂꯥ ꯄꯩꯁꯥ ꯐꯖꯅ ꯇꯥꯜꯂꯝꯅꯤꯕꯨ ꯃꯤ ꯆꯥꯝ ꯃꯤ ꯌꯥꯡꯈꯩ ꯆꯝꯉꯥꯢ ꯆꯥꯡꯅꯦ ꯀꯣꯆꯤꯡ ꯇꯧꯢꯁꯦ ꯍꯧꯖꯤꯛ ꯕꯦꯁ ꯃꯤ ꯑꯃꯃꯝꯇꯑ ꯀꯣꯁꯀꯤ ꯂꯨꯄꯥ ꯂꯤꯁꯤꯡ ꯑꯈꯣꯏ ꯀꯥꯟꯕꯨ ꯇꯔꯥꯍꯨꯝꯗꯣꯏꯗ ꯂꯧꯒꯤ ꯑꯌꯥꯝꯕꯗꯤ ꯇꯔꯥꯃꯉꯥ ꯃꯤ ꯆꯥꯝꯉꯥꯅꯀꯣ ꯑꯗꯨ ꯑꯣꯐꯂꯥꯏꯟ ꯁꯔꯨꯛꯅꯤ ꯑꯣꯟꯂꯥꯏꯟ ꯍꯧꯔꯕꯅꯤ꯫ ꯑꯗꯨ ꯕꯦꯡꯀꯤꯡ ꯌꯥꯅꯤ ꯂꯨꯄꯥ ꯂꯤꯁꯤꯡ ꯇꯔꯥꯅꯤꯄꯥꯜ ꯂꯧꯕꯅꯦ ꯑꯌꯥꯝꯕ ꯀꯃꯟꯑꯣꯏ ꯇꯔꯥꯃꯉꯥ ꯄꯥꯕꯗ ꯑꯥ ꯌꯥꯎꯔꯦ ꯃꯣꯏ ꯄꯩꯥꯁꯥ ꯐ ꯇꯥꯜꯂꯦ꯫ ꯀꯣꯛꯄꯨ ꯊꯥꯗꯔꯗꯤ꯫
ꯁꯛ ꯑꯣꯖꯥ ꯀ꯭ꯌꯥꯅ ꯇꯥꯛꯏ꯫
ꯆꯥꯃꯔꯤ꯫ ꯅꯣꯡꯃꯩ ꯄꯨꯡ ꯑꯅꯤ ꯑꯅꯤ ꯑꯣꯖꯥ ꯑꯅꯤ ꯑꯅꯤ ꯇꯥꯛꯄ ꯍꯞꯇꯥ ꯑꯃꯩ ꯁꯕꯖꯦꯛ ꯑꯅꯤ꯫
ꯎꯝ꯫
ꯗ ꯁꯕꯆꯦꯛ꯫ ꯑꯃꯔꯣꯝꯗ ꯅꯨꯃꯤꯠ ꯍꯨꯝꯅꯤ ꯍꯨꯝꯅꯤ꯫
ꯎꯝ꯫
ꯏꯁꯃꯥꯔꯠ ꯍꯣꯏ ꯔꯨꯝ ꯅꯨꯡ ꯑꯦꯁꯤ ꯀꯩ ꯄꯨꯂꯞ ꯊꯦꯠꯂꯝꯅꯤꯅ ꯃꯣꯏ ꯄꯩꯁꯥꯕꯨ ꯆꯥꯎ ꯊꯥꯕ ꯏꯁꯃꯥꯔꯠ꯫ ꯇ ꯂꯣꯏ ꯇꯧꯔꯝꯅꯦ ꯍꯨꯖꯤꯛꯇꯤ ꯀꯝꯇ꯭ꯔꯗ ꯂꯣꯏ꯫ ꯇꯥꯌꯥ꯫
ꯎꯝ꯫
ꯑꯅꯩꯕꯤꯅꯤ ꯂꯥꯏꯛ ꯇꯥꯛꯄꯀꯥꯡꯗꯤ꯫ ꯇꯟꯗ ꯆꯠꯇ꯭ꯔꯗ ꯑꯣꯂꯥꯏꯟ ꯌꯥꯎꯕ ꯑꯩꯈꯣꯏ ꯇꯧꯏꯁꯤ꯫
ꯎꯝ꯫ ꯑꯣꯟꯂꯥꯏꯗꯁꯨ ꯇꯥꯛ
ꯅꯠꯇ꯭ꯔꯗꯤ ꯑꯗꯨꯝ ꯆꯠꯂꯦ ꯃꯤꯆꯤꯟꯅ ꯑꯗꯨꯝ ꯕꯦꯁ ꯑꯝꯗ ꯑꯩꯈꯣꯏ ꯕꯦꯁꯇꯨ ꯃꯤ ꯌꯥꯡꯈꯩꯃꯨꯛ ꯇꯧꯋꯤ ꯑꯗꯨꯝꯕꯗꯨ ꯅꯣꯡꯃꯩ ꯕꯦꯁ ꯑꯍꯨꯝꯅꯤ꯫ ꯑꯗꯨꯗ ꯀꯥ ꯑꯍꯨꯝ꯫ ꯑꯍꯨꯝꯅ ꯃꯤ ꯌꯥꯡꯈꯩ ꯌꯥꯡꯈꯩ ꯆꯥ ꯃꯤ ꯆꯍꯨꯝ ꯐꯖꯖꯅꯤ꯫ ꯀꯩꯅꯣ ꯇꯧ ꯑꯃꯨꯛ ꯇꯧꯔꯀꯦ꯫
ꯑꯣ꯫